ꯍꯜꯂꯣ
ꯎꯝ
ꯇꯥꯕ꯭ꯔꯣ
ꯎꯝ ꯇꯥꯌꯦ
ꯍꯜꯂꯛꯄ꯭ꯔꯣ ꯅꯪ
ꯍꯥꯥ
ꯂꯥꯛꯄ꯭ꯔꯣꯕ ꯗꯨꯀꯥꯟꯗ꯫
ꯑꯣꯏ ꯍꯩ ꯫ ꯍꯜꯂꯛꯇꯔ꯭ꯒꯀꯣ
ꯎꯝ
ꯁꯤꯗ ꯑꯗꯨꯝ ꯐꯝꯔꯒ ꯂꯩ
ꯇꯃꯦꯡꯂꯣꯡꯗ ꯀꯩꯀꯩ ꯢꯟꯁꯥꯡ ꯐꯪꯉꯦ
ꯑꯩ ꯌꯥꯝ ꯐꯪꯉꯦꯗꯥ ꯅꯪ ꯀꯔꯤ ꯢꯟꯁꯥꯡ ꯄꯥꯝꯕ꯭ꯔꯥ
ꯀꯩ ꯍꯥꯏꯁꯤꯔꯥ ꯄꯥꯟ ꯄꯥꯟꯇꯝꯗꯣ ꯀꯀꯡꯗꯣ
ꯎꯝ
ꯑꯀꯪꯕꯗꯣ ꯑꯗꯨ ꯌꯥꯎꯔꯗꯤ
ꯍꯣꯏ
ꯐꯪꯒꯗ꯭ꯔꯥ
ꯑꯥ ꯂꯩꯕꯗꯤ ꯂꯩꯌꯦ ꯎꯝ
ꯍꯣꯏ ꯑꯗꯨ ꯎꯝ ꯑꯗꯨ ꯌꯥꯏ ꯑꯀꯪꯕ꯫
ꯑꯣ ꯁꯤꯡꯖꯨ ꯆꯥꯅꯕꯒꯤꯔꯥ ꯑꯃꯦꯠꯄꯤ ꯆꯥꯟꯅꯕꯒꯤꯔꯣ
ꯄꯟꯇꯝꯗꯤ ꯁꯤꯡꯖꯨ ꯆꯥꯕ꯭ꯔꯥ
ꯍꯣꯏꯅꯦ
ꯁꯤꯡꯖꯨ ꯆꯥꯔꯝꯔꯣꯏꯗ ꯌꯥꯔꯅꯤ ꯑꯗꯨ ꯑꯣꯏꯅ ꯄꯤꯈ꯭ꯔꯣ ꯑꯗꯨ ꯊꯤꯕꯤꯌꯨ ꯅꯪꯉꯣꯟꯗꯁꯨ ꯄꯩꯁꯥ ꯂꯩꯇ꯭ꯔꯒ
ꯄꯟꯇꯟ ꯍꯥꯏꯕꯁꯦ ꯀꯔꯤꯔꯥ ꯕꯦꯝꯕꯨꯗ ꯀꯣꯛꯄꯗꯨꯔꯥ
ꯄꯟꯇꯥꯝꯗꯤ ꯎꯗ ꯃꯆꯥ ꯃꯆꯥ ꯄꯥꯟ ꯃꯆꯥ ꯃꯆꯥꯗꯣ
ꯎꯝ ꯑꯗꯨ ꯑꯃꯦꯠꯄꯤ ꯆꯥꯅꯤꯡꯉꯥꯏꯔꯥ ꯍꯥꯏꯕꯅꯦ
ꯍꯥꯥ
ꯑꯃꯦꯠꯄꯤ ꯆꯥꯅꯤꯡꯉꯥꯏꯔꯥ
ꯍꯣꯏꯅꯦ ꯀꯇꯝ ꯆꯥꯅꯕꯅꯦ
ꯎꯝ ꯐꯩꯌꯦꯗꯥ ꯅꯣꯏꯗꯤ
ꯑꯗꯨꯒꯨꯝꯕ ꯆꯥꯅꯤꯡꯕ ꯐꯥꯎꯕꯒꯤ
ꯐꯔ꯭ꯥꯢ ꯐꯔ꯭ꯥꯢꯁꯨ ꯐ꯭ꯔꯥꯏꯁꯨ ꯌꯥꯏ ꯑꯗꯨꯒ ꯁꯨꯞꯁꯨꯀꯣ
ꯎꯝ
ꯁꯨꯞꯁꯨ ꯊꯛꯄ ꯌꯥꯏꯗꯅ
ꯎꯝ ꯈꯣꯏꯗꯤ ꯁꯨꯞꯇꯤ ꯊꯛꯇꯦ
ꯑꯁ ꯁꯨꯞ ꯊꯛꯄ ꯅꯨꯡꯉꯥꯏꯕꯅꯦ ꯍꯥꯎꯕꯅꯦ ꯑꯗꯨꯒ ꯁꯦ ꯀꯧꯇꯥꯗ ꯀꯌꯥ ꯄꯤꯕꯅꯣ ꯃꯣꯏꯁꯦ
ꯑꯩꯈꯣꯏꯖꯤꯗꯤ ꯀꯧꯇꯥ ꯑꯣꯏꯅ ꯌꯣꯟꯗꯦ ꯑꯩꯈꯣꯏꯗꯤꯀꯣ ꯎꯝ ꯀꯔꯤꯔꯥ
ꯄꯦꯀꯦꯠ
ꯄꯦꯛꯀꯦꯠꯁꯨ ꯅꯠꯇꯕ ꯎꯝ
ꯀꯒꯨꯏ ꯑꯣꯏꯅ ꯌꯣꯟꯕꯗꯣ
ꯑꯗꯨ ꯄꯟꯇꯟ ꯅꯠꯇꯦꯅꯦ ꯄꯥꯟꯅꯩ ꯍꯥꯏꯕꯅꯤꯅꯦ
ꯒꯔꯂꯦꯟꯒꯨꯝꯅ ꯁꯦꯝꯕꯗꯣ ꯑꯗꯨ ꯅꯠꯇꯦꯀꯣ
ꯑꯩꯅ ꯍꯥꯏꯕꯁꯤ ꯅꯪ ꯒ꯭ꯌꯥꯟ ꯇꯥꯗ꯭ꯔꯦ ꯅꯪ ꯍꯥꯏꯕꯁꯨ ꯑꯩ ꯒꯦꯟ ꯇꯥꯗ꯭ꯔꯦ
ꯑꯗꯨ ꯀꯃꯥꯏ ꯌꯣꯟꯕ꯭ꯔꯥ ꯅꯣꯏꯗꯤ ꯅꯣꯏꯗꯗꯤ
ꯑꯗꯨ ꯑꯩꯈꯣꯏ ꯑꯩꯈꯣꯏꯒꯤ ꯂꯣꯟꯗꯨꯗꯤ ꯄꯣꯟ ꯇꯟ ꯅꯠꯇꯦ ꯑꯗꯨ
ꯄꯟꯇꯝ ꯄꯟꯇꯝ ꯄꯟꯇꯝ ꯍꯥꯏꯕꯅꯤꯗ ꯃꯠꯁꯤ ꯗꯥꯝ ꯃꯆꯥꯗ
ꯈꯪꯉꯦ ꯑꯗꯣ ꯅꯪꯅ ꯃꯔꯤ ꯗ ꯍꯥꯞꯂꯒ ꯌꯣꯟꯕꯗꯣ ꯍꯥꯏꯕꯒꯤꯅꯤꯅꯦ
ꯎꯝ ꯑꯗꯨꯅ ꯇꯣꯡꯉꯥꯜꯂꯦ ꯑꯗꯨ ꯅꯠꯇꯦ ꯍꯥꯏꯕꯅꯦ
ꯑꯣ ꯈꯪꯉꯦ
ꯑꯈꯣꯏꯗꯤ ꯄꯦꯛꯀꯤꯡ ꯇꯧꯔꯒ ꯌꯣꯟꯗꯦ ꯍꯥꯏꯕꯅꯦ
ꯎꯝ ꯀꯃꯥꯏ ꯌꯣꯟꯕꯅꯣ ꯍꯥꯏꯕꯅꯦ ꯑꯗꯨ
ꯑꯗꯣ ꯀꯔꯤꯔꯥ ꯂꯝꯍꯦꯡꯗꯀꯣ
ꯎꯝ
ꯑꯗꯨꯝ ꯐꯤꯐꯇꯤꯒꯤ ꯑꯗꯨꯃꯥꯏꯅꯀꯣ ꯀꯔꯤꯔꯥ
ꯑꯀꯪꯕꯗꯤ ꯇ ꯌꯣꯟꯅꯔꯝꯒꯅꯤꯗ ꯄꯦꯛꯀꯦꯁꯇ
ꯑꯀꯪꯕꯗꯤ ꯑꯩꯈꯣꯏꯗꯤ ꯎꯗꯦ ꯑꯗꯨꯗ ꯂꯩꯕ꯭ꯔꯥꯅꯦ ꯑꯀꯪꯕ
ꯑꯩꯈꯣꯏ ꯈꯨꯜꯗꯗꯤ ꯑꯗꯨꯝ ꯌꯣꯜꯂꯦ ꯑꯀꯪꯕ
ꯎꯝ
ꯑꯩꯈꯣꯏ ꯈꯨꯜꯗ ꯍꯦꯟꯅ ꯍꯣꯡꯉꯦꯗ ꯌꯦꯟꯁꯥꯡꯒꯨꯝꯕꯁꯦ ꯇꯃꯦꯡꯂꯣꯡꯗ ꯇꯥꯡꯉꯦ
ꯎꯝ ꯇꯃꯦꯡꯂꯣꯡꯗꯗꯤ ꯀꯔꯤꯁꯨ ꯐꯪꯗꯦꯅꯦ
ꯀꯔꯤ ꯀꯔꯤ ꯂꯩꯌꯦ ꯊꯨꯟꯒꯨꯝꯕꯗꯤ ꯎꯁꯣꯏꯒꯨꯝꯕꯗꯤ ꯑꯁ ꯅꯣꯏꯗ ꯇꯥꯡꯕꯒꯤꯀꯣ
ꯎꯝ
ꯈꯣꯏ ꯈꯨꯜꯗ ꯐ꯭ꯔꯤꯗ ꯌꯥꯝ ꯂꯩꯌꯦꯕ
ꯍꯣꯏ
ꯑꯗꯨꯒꯤ ꯅꯪꯉꯣꯟꯗ ꯂꯩꯌꯣ ꯍꯥꯏꯅꯤꯡꯗꯕ
ꯎꯝ
ꯆꯨꯖꯥꯛꯇꯤ ꯌꯥꯎꯒꯗ꯭ꯔꯥ
ꯑꯥꯡ
ꯆꯨꯖꯥꯛ
ꯀꯔꯤꯔꯥ ꯑꯗꯨ?
ꯅꯍꯣꯝꯗ,
ꯑꯣ ꯌꯥꯎꯕꯅꯤ ꯑꯗꯨ ꯑꯩꯈꯣꯏꯗꯗꯤ ꯍꯥꯎ ꯍꯥꯎꯗꯕꯀꯣ꯫
ꯎꯝ
ꯅꯣꯏꯒꯤꯗꯨꯅ ꯍꯥꯎꯕ꯫
ꯏꯝꯐꯥꯜꯒꯤꯁꯨ ꯍꯥꯎꯋꯦ꯫
ꯑꯣ ꯑꯁꯤꯗꯗꯤ ꯍꯥꯎꯇꯦ ꯎꯝ꯫ ꯂꯥꯎꯗꯒꯤ ꯄꯨꯔꯛꯥꯛꯄ ꯀꯣ꯫
ꯑꯝ
ꯇꯨ ꯄꯨꯔꯥꯛꯔꯁꯨ ꯍꯥꯎꯇꯦ ꯎꯝ꯫ ꯃꯒꯤ ꯏꯇꯦꯁ ꯇꯣ꯫
ꯎꯝ꯫
ꯃꯥꯟꯅꯗꯦꯕ꯫
ꯍꯣꯏ꯫
ꯅꯣꯡ ꯅꯣꯡ ꯌꯥꯝ ꯆꯨꯃꯟꯕꯒꯤꯔꯥ ꯈꯪꯗꯦ꯫
ꯀꯁꯇꯃꯔ ꯂꯥꯛꯇꯕ꯭ꯔꯥ ꯉꯁꯤ?
ꯂꯛꯇꯦ꯫
ꯉꯔꯥꯡꯗꯤ?
ꯎꯝ ꯉꯔꯥꯡ ꯉꯔꯥꯡ ꯑꯩꯒꯤ, ꯑꯩꯒꯤ,
ꯃꯊꯪꯒꯤ ꯀꯔꯤ?
ꯑꯆꯣꯏꯕꯨꯡ ꯂꯥꯛꯑꯦ꯫
ꯁꯝ ꯀꯛꯅꯕꯩꯔꯥ?
ꯎꯝ꯫
ꯅꯣꯏ ꯗꯨꯀꯥꯟꯁꯨ ꯒ꯭ꯌꯥꯟ ꯇꯥꯇ꯭ꯔꯦꯗ꯫
ꯑꯩꯗꯤ ꯐꯝꯅꯤꯡꯗꯕꯒꯨꯝ ꯇꯥꯎꯔꯦ꯫
ꯀꯁꯇꯃꯔ ꯂꯩꯗꯕꯒꯤ꯫ ꯀꯁꯇꯃꯔ ꯂꯥꯛꯑꯣ ꯍꯥꯏꯌꯣꯅꯦ ꯅꯪꯁꯨ꯫ ꯑꯣꯐꯔ ꯒꯨꯝꯕ ꯊꯥꯒꯠꯂꯣꯅꯦ ꯏꯟꯁꯇꯥꯒ꯭ꯔꯥꯝꯗꯁꯨ꯫ ꯋꯥꯆꯦꯞꯇꯁꯨ꯫
ꯑꯗꯨꯝ ꯑꯦꯠꯚꯔꯇꯥꯏꯁ ꯇꯧꯔꯁꯨꯀꯣ꯫
ꯎꯝ
ꯎꯝ ꯀꯔꯤꯒꯤ ꯃꯤ ꯂꯥꯛꯅꯤꯡꯇꯕ꯭ꯔꯥ ꯍꯥꯏꯕꯁꯦ꯫ ꯈꯣꯏ ꯃꯦꯗꯥꯝꯅꯀꯣ ꯐꯥꯔꯁꯇꯀꯣ꯫
ꯎꯝ
ꯃꯤꯕꯨ ꯋꯥ ꯌꯥꯝ ꯍꯩ ꯍꯩ ꯍꯩꯃꯟꯕꯒꯤꯀꯣ ꯃꯤꯅ, ꯂꯥꯛꯅꯤꯡꯉꯩꯗꯣ ꯇꯟꯕ꯫ ꯍꯧꯖꯤꯛꯇꯤ ꯆꯥꯛ ꯆꯥꯕ ꯂꯣꯏꯔꯕ꯭ꯔꯣ
ꯂꯣꯢꯔꯦ ꯅꯪꯗꯤ
ꯑꯩꯗꯤ ꯆꯥꯛ ꯆꯥꯔꯒ ꯂꯥꯛ ꯍꯧꯖꯤꯛꯐꯥꯎ ꯆꯥꯛ ꯆꯥꯗ꯭ꯔꯒ ꯗꯨꯀꯥꯟ ꯆꯠꯄ ꯌꯥꯒꯅꯤ ꯑꯩꯅ ꯅꯤꯡꯕ꯭ꯔꯥ
ꯌꯥꯕꯅꯦ
ꯎꯝ
ꯈꯣꯏ ꯈꯣꯏꯁꯨ ꯑꯗꯨꯝ ꯇꯧꯕꯅꯦ
ꯑꯣ
ꯊꯤ ꯐꯥꯏꯅꯤꯡꯕꯒꯤ ꯑꯁ ꯂꯣꯏꯔꯦ
ꯂꯣꯏꯔꯦꯗ ꯅꯪꯁꯨ
ꯑꯜꯂꯨ ꯆꯥꯝꯗꯦ ꯗꯨꯀꯥꯟ ꯂꯥꯛꯄ꯭ꯔꯥ
ꯎꯝ ꯆꯥ ꯊꯛꯅꯤꯉꯥꯏ ꯆꯈ꯭ꯔꯦ
ꯀꯔꯤꯒꯤꯅꯣ ꯅꯣꯏ ꯆꯠꯃꯤꯟꯅꯕ ꯌꯥꯗꯕꯔ꯭ꯥ ꯅꯕꯥꯅꯤ ꯅꯕꯥꯅꯤ ꯆꯠꯃꯤꯟꯅꯗꯨꯝꯕ ꯌꯥꯗ꯭ꯔꯣ
ꯃꯣꯏ ꯃꯣꯏ ꯑꯣꯐꯤꯁꯇꯅꯦ ꯃꯥꯗꯤꯀꯣ ꯑꯩꯗꯤ ꯃꯣꯏ ꯑꯣꯐꯤꯁ ꯇ ꯇꯣꯏꯅ ꯑꯗꯨꯝ ꯔꯥꯛꯄ ꯌꯥꯗꯦꯕꯀꯣ
ꯎꯝ
ꯗꯨꯒꯤ
ꯑꯩ ꯈꯛꯇꯒꯤ ꯂꯥꯎꯕ ꯆꯠꯄ
ꯍꯣꯏ
ꯅꯪ ꯐꯣꯟ ꯇꯧꯔꯤꯉꯩꯗꯣ
ꯎꯝ
ꯂꯧꯔꯒ ꯉꯥꯏꯔꯒ ꯂꯩꯔꯤꯅꯦ
ꯀꯔꯤ ꯀꯔꯤ ꯆꯥꯔꯦ
ꯎꯝ ꯁꯤꯡꯒꯔꯥ ꯆꯥꯏꯌꯦ ꯑꯗꯨꯒ ꯀꯦꯛ ꯄꯣꯔꯛꯑꯦ
ꯁꯤꯡꯒꯔꯥꯗꯤ ꯍꯆꯥꯕ ꯆꯥꯕꯔ꯭ꯥ ꯉꯁꯤ
ꯍꯥ
ꯁꯤꯡꯒꯔꯥ ꯀꯌꯥꯃꯨꯛ ꯆꯥꯕ꯭ꯔꯥ ꯃꯇꯨꯝ ꯀꯌꯥꯃꯨꯛ ꯃꯇꯨꯝ ꯀꯌꯥ ꯆꯥꯕ꯭ꯔꯥ ꯁꯤꯡꯒꯔ꯭ꯥ
ꯎꯝ
ꯃꯇꯨꯝ ꯀꯌꯥ ꯆꯥꯕ꯭ꯔꯥ ꯁꯤꯡꯒꯔ꯭ꯥ
ꯍꯧꯖꯤꯛꯇꯤ ꯑꯃ ꯑꯗꯨꯒ ꯀꯦꯛ ꯑꯃꯥ
ꯅꯪꯁꯨ ꯑꯁ ꯑꯆꯥꯄꯣꯠ ꯌꯥꯝ ꯆꯥꯔꯦꯗ
ꯑꯁ ꯈꯪꯗꯦ ꯍꯧꯖꯤꯛꯀꯥꯟꯁꯦ ꯆꯥꯛ ꯑꯗꯨꯝ ꯂꯥꯝꯔꯒ ꯂꯩꯌꯦ
ꯑꯩꯉꯣꯟꯗꯒꯤ ꯍꯦꯜꯂꯦ
ꯑꯩ ꯍꯥꯟꯅꯗꯤ ꯁꯨꯝꯃꯥꯢ ꯆꯥꯗꯦꯕꯀꯣ
ꯎꯝ
ꯑ ꯀꯔꯤꯔꯥ ꯄꯣꯠꯇꯣ ꯄꯪ ꯄꯪ ꯆꯥꯗꯦ ꯄꯪ ꯄꯪ ꯆꯥꯗꯦꯕ ꯆꯥꯕꯁꯨ ꯎꯝ ꯀꯔꯤꯔꯥ ꯈꯖꯤꯛꯇꯪ ꯈꯖꯤꯛꯇꯪ ꯆꯥꯕꯗꯣ
ꯎꯝ
ꯑꯗꯨꯝ ꯇꯧꯕꯅꯦꯕ ꯈꯪꯗꯦ ꯗꯨꯀꯥꯟ ꯐꯝꯔꯒ ꯑꯗꯨꯝ ꯂꯩꯔꯒ ꯆꯥꯛ ꯈꯛꯇ ꯂꯥꯝꯔꯒ ꯂꯩꯌꯦꯕꯀꯣ
ꯎꯝ
ꯃꯤꯁꯦ ꯅꯣꯏꯅꯤꯡꯉꯗꯤ ꯑꯗꯨꯝ ꯅꯣꯏ ꯊꯣꯛꯀꯗ꯭ꯔꯥ ꯈꯪꯗ꯭ꯔꯦ
ꯑꯁ ꯑꯩꯁꯨ ꯢꯁꯥ ꯌꯥꯝ ꯂꯨꯝꯃꯦ ꯍꯟꯗꯛ
ꯎꯝ
ꯑꯌꯨꯛ ꯉꯁꯤ ꯑꯌꯨꯛ ꯍꯧꯒꯠꯂꯛꯄꯗ ꯑꯁ ꯑꯩ ꯌꯥꯝ ꯂꯨꯝꯕꯅꯦ
ꯑꯩ ꯐꯥꯎꯕ ꯉꯛꯄꯅꯦꯕ
ꯑ ꯑꯗꯨ ꯆꯥꯛ ꯆꯥꯕ ꯂꯣꯏꯔꯒꯀꯣ
ꯎꯝ
ꯑꯗꯨꯝ ꯇꯨꯝꯅꯤꯡꯒꯅꯤ ꯑꯃꯨꯛ